ꯌꯥ ꯑꯩꯉꯣꯟꯗꯁꯨ ꯁꯃꯤꯠ ꯍꯥꯏꯕꯗꯣ ꯂꯥꯛꯇꯦꯕ
ꯑꯦ ꯑꯩꯅ ꯇꯧꯕꯗꯤ ꯑꯩꯅ ꯇꯧꯒꯗꯕꯅꯦ
ꯑꯣ ꯑꯣꯑꯣ ꯗꯨꯔꯥ ꯑꯣ ꯑꯣ
ꯅꯪꯅ ꯇꯧꯕꯅ ꯅꯪ ꯇꯧꯒꯗꯕ
ꯑꯣ ꯑꯣ ꯑꯗꯨꯒꯤꯅꯤꯀꯣ ꯑꯩꯗꯤ ꯑꯗꯨꯒꯨꯝꯕꯗꯤ ꯈꯪꯗꯕꯒꯤꯅꯦ ꯑꯗꯨꯗꯤ
ꯑ ꯍꯣꯏ ꯑꯗꯣ ꯉꯁꯥꯏꯗꯣ ꯀꯔꯤ ꯋꯥꯔꯤꯔꯥ ꯍꯥꯏꯔꯝꯕꯗꯨ ꯀꯣ
ꯎꯝ ꯇꯥꯗꯦ
ꯇꯥꯏꯌꯦ
ꯎꯝ
ꯑꯥ ꯍꯥꯏꯔꯛꯑꯣ
ꯀ꯭ꯔꯤꯕꯨꯔꯥ ꯑꯩꯪ ꯀꯥꯎꯈ꯭ꯔꯦꯅꯦ
ꯑ ꯍꯍ
ꯎꯝ
ꯍꯧꯈꯔꯦ ꯄꯨꯀꯝꯃꯤ
ꯎꯝ ꯅꯣꯏꯗꯤ ꯄꯨꯡ ꯀꯌꯥꯗ ꯋꯥꯔꯁꯤꯞ ꯇꯧꯕꯅꯣ
ꯎꯝ ꯈꯪꯗꯦ ꯃꯈꯣꯏ ꯍꯧꯖꯤꯛ ꯆꯥꯛ ꯆꯥꯔꯒ ꯂꯩꯕꯅꯦ
ꯑꯦ ꯃꯣꯏꯗꯤ ꯆꯥꯛ ꯊꯦꯡꯉꯦ
ꯍꯣꯏ
ꯃꯣꯏ ꯃꯤ ꯀꯌꯥꯅꯣ ꯂꯩꯕ ꯃꯤ ꯃꯣꯏ ꯃꯤ ꯃꯔꯤ
ꯃꯉꯥ ꯃꯉꯥ ꯑꯉꯥꯡ ꯑꯅꯤ ꯅꯣꯏꯅꯤꯔꯤ ꯅꯣꯏꯅ ꯗꯣ ꯃꯃꯥꯇꯣꯟꯒꯤ ꯃꯅꯥꯎꯅꯨꯄꯤ
ꯑꯦ ꯃꯤ ꯇꯔꯨꯛꯅꯤꯅ ꯑꯗꯨꯗꯤ ꯑꯦ ꯌꯥꯝꯃꯤꯍꯦ
ꯎ ꯌꯥꯝꯃꯦ
ꯃꯤꯇꯔꯨꯛ ꯂꯩꯕꯅꯦ
ꯑꯦ ꯑꯩꯌꯥ ꯃꯤ ꯌꯥꯝ ꯂꯩꯕꯅ ꯅꯨꯡꯉꯥꯏꯕꯅꯦ ꯑꯗꯨꯝ
ꯍꯣꯏ
ꯃꯤ ꯏꯤꯆꯤꯛ ꯆꯦꯛꯅ ꯂꯩꯔꯗꯤ ꯅꯨꯡꯉꯥꯏꯇꯕꯅꯤ
ꯎꯝ
ꯑꯩꯅ ꯏꯝꯐꯥꯜꯗ ꯂꯥꯏꯔꯤꯛ ꯇꯝꯃꯀꯥꯟꯗ
ꯎꯝ ꯎꯝ
ꯑꯗꯨꯀꯥꯟꯗ ꯔꯦꯟ ꯍꯥꯟꯅꯗꯤ ꯔꯦꯟꯗ ꯃꯤ ꯃꯌꯥꯝ ꯃꯌꯥꯝ ꯂꯥꯏꯕꯩ ꯀꯩꯁꯨ ꯈꯟꯗꯦ ꯔꯣꯝꯗ ꯏꯊꯟꯇ ꯂꯩꯔꯁꯨ ꯑꯗꯣ ꯀꯣꯕꯤꯠ ꯃꯇꯝꯗꯨꯗ ꯃꯤꯅ ꯂꯣꯏꯅ ꯌꯨꯝ ꯆꯠ ꯈ꯭ꯔꯦ ꯏꯊꯟꯇ ꯌꯨꯝꯗ ꯂꯩꯕꯗꯨ
ꯎꯝ
ꯌꯨꯝ ꯔꯨꯝ ꯑꯃ ꯑꯅꯤ ꯑꯍꯨꯝ ꯃꯔꯤ ꯃꯉꯥ ꯗꯣ ꯔꯨꯝ ꯇꯔꯨꯛ ꯎꯝꯃꯔꯨꯝ ꯇꯔꯦꯠ ꯂꯩꯔꯝꯕꯗꯣ ꯃꯔꯨꯝ ꯇꯔꯨꯛ ꯇꯔꯦꯅꯤꯡ ꯁꯤꯡꯗꯣ ꯂꯣꯏꯅ ꯌꯨꯝ ꯆꯠꯈ꯭ꯔꯦ ꯏꯊꯟꯇ ꯌꯨꯝꯗꯥ ꯂꯩꯕ
ꯑꯗꯨꯒꯤ ꯑꯩ ꯑꯩꯗꯣ ꯅꯨꯡꯉꯥꯏꯇꯕꯗꯨ ꯏꯁꯤꯛ ꯆꯤꯛꯑꯒ ꯏꯊꯟꯇ ꯑꯍꯤꯡꯗꯒ ꯅꯨꯡꯉꯥꯏꯇꯕꯗꯨ ꯂꯩꯕ
ꯎꯝ
ꯑꯗꯨꯒꯤ ꯑꯁ ꯃꯤ ꯑꯇꯣꯞꯄ ꯌꯨꯝꯗꯤ ꯂꯥꯡꯑꯒꯥ ꯑꯥ ꯔꯦꯟ ꯗꯤ ꯌꯨꯝ ꯅꯠꯇꯕ ꯑꯩꯈꯣꯏꯗꯤ ꯂꯥꯡꯉꯒ ꯅꯨꯡꯉꯥꯏꯅ ꯂꯩꯌꯦ ꯑꯗꯣ ꯑꯁ ꯑꯩꯁꯨ ꯑꯗꯨꯃꯥꯏꯅ ꯂꯩꯅꯤꯡꯉꯦꯅ ꯈꯟꯕꯅꯤꯅꯦ ꯑꯗꯨ ꯃꯇꯝꯗꯨꯗ
ꯎꯝ
ꯎꯝ
ꯇꯥꯕ꯭ꯔꯣ
ꯎꯝ ꯇꯥꯏ ꯇꯥꯏ
ꯑꯦ
ꯎꯝ ꯇꯥꯏ ꯇꯥꯏ
ꯎꯝ ꯐꯣꯟꯗꯣ ꯀꯟꯃꯜꯂꯦ ꯃꯤ ꯑꯇꯣꯞꯄꯗ ꯉꯥꯡꯕꯒꯤꯗꯣ
ꯎꯝ ꯆꯥꯈꯣꯏꯅ ꯌꯥꯗꯕꯒꯤ
ꯎꯝ
ꯆꯥ ꯀꯣꯏꯔꯛꯏ ꯍꯧꯖꯤꯛꯀꯥꯟ ꯅꯣꯏꯅꯦ ꯑꯣꯏꯕꯒꯤ ꯌꯥꯝ ꯁꯥꯊꯤꯕ
ꯑꯦ ꯆꯥꯛꯁꯨ ꯌꯥꯝ ꯌꯥꯝ ꯆꯥꯔꯝꯒꯅꯤꯀꯣ ꯃꯥꯗꯤ ꯑꯇꯣꯝꯕꯗꯤ
ꯍꯝ ꯌꯥꯝ ꯆꯥꯗꯦ ꯢꯟꯁꯥꯡ ꯍꯥꯎꯇꯥꯕꯒꯤ
ꯆꯥꯛ ꯃꯔꯨ ꯃꯔꯨ ꯆꯥꯕ ꯍꯧꯔꯕ ꯅꯠꯇ꯭ꯔꯣ ꯑꯗꯨꯝ
ꯍꯣꯏ ꯆꯥꯕ ꯃꯔꯨ ꯃꯔꯨ ꯆꯥꯅꯤ ꯑꯗꯨꯒ ꯃꯦꯒꯤ ꯉꯥꯛꯇꯥ ꯆꯥꯒꯦ ꯃꯥꯅ
ꯑꯦ ꯃꯦꯒꯤꯗꯤ ꯌꯥꯝ ꯄꯤꯖꯥꯒꯅꯨ ꯐꯠꯇꯕꯅꯦ ꯑꯉꯥꯡꯗ
ꯎꯝ ꯃꯦꯒꯤ ꯈꯛꯇꯅꯦ ꯄꯥꯝꯕꯔꯣ ꯃꯥꯁꯦ
ꯑꯩ ꯄꯥꯝꯃꯁꯨ ꯄꯤꯖꯒꯅꯨ ꯄꯤꯔꯗꯤ ꯍꯩꯅꯈꯔꯅꯤ ꯄꯩꯁꯥꯁꯨ ꯇꯤꯡꯉꯦ ꯑꯗꯨꯒ ꯑꯉꯥꯡꯅ ꯃꯦꯒꯤ ꯆꯥꯃꯟꯕꯁꯦ ꯑꯦꯄꯦꯟꯗꯤꯛ ꯅꯥꯕꯅꯦ
ꯑꯣ
ꯑꯗꯣ ꯃꯁꯥꯂꯥ ꯍꯥꯞꯇ꯭ꯔꯗꯤ ꯀꯩꯁꯨ ꯑꯥ ꯈꯔꯕꯨꯗꯤ ꯐꯔꯝꯒꯅꯤ ꯃꯁꯥꯂꯥ ꯍꯥꯞꯀꯅꯨ
ꯃꯁꯥꯂꯥꯗꯤ ꯃꯥꯅ ꯆꯥꯅꯤꯡꯕ
ꯑꯦ ꯃꯁꯥꯂꯥ ꯄꯤꯖꯥꯒꯅꯨ ꯑꯦꯄꯦꯟꯗꯤꯛꯁ ꯅꯥꯒꯅꯤ ꯑꯗꯨꯗꯣ ꯑꯗꯨꯒꯤ ꯃꯦꯒꯤ ꯌꯥꯝ ꯄꯤꯖꯕ ꯑꯉꯥꯡꯁꯦ ꯌꯥꯝ ꯐꯠꯇꯦ ꯑꯦꯄꯦꯟꯗꯤꯛꯁ ꯉꯥꯁꯇ ꯃꯔꯣꯏ ꯉꯥꯛꯇꯅ ꯀꯩꯅꯣ ꯇꯧꯑꯦꯌꯦ
ꯑꯣꯝ
ꯐꯠꯇꯦ ꯃꯔꯣꯢ ꯄꯤꯖꯒꯅꯣ ꯑꯁꯤ ꯑꯉꯥꯡꯁꯨ ꯃꯦꯒꯤ ꯌꯥꯝ ꯄꯥꯝꯃꯦ ꯑꯩꯅ ꯄꯤꯖꯥꯗꯕ
ꯑꯗꯨ ꯅꯣꯡꯃ ꯃꯥꯒꯤ ꯀꯩꯅꯣꯅ ꯃꯥꯒꯤ ꯃꯧ ꯑꯃꯅ ꯎꯝ ꯃꯦꯒꯤ ꯄꯦꯛꯀꯦꯠ ꯑꯍꯨꯝ ꯄꯤꯔꯝꯃꯦ
ꯎꯝ
ꯑꯁ ꯑꯗꯨ ꯍꯦꯛ ꯄꯤꯔꯒ ꯃꯥꯅ ꯄꯦꯀꯦꯠ ꯑꯍꯨꯝꯗ ꯄꯝꯕꯁꯦ ꯄꯝꯕꯁꯦ ꯌꯨꯝ ꯍꯦꯛ ꯌꯧꯔꯒ ꯊꯣꯡꯕꯤꯔꯣꯅ ꯃꯥꯅ
ꯍꯝ ꯍꯝ
ꯃꯤꯅꯣ ꯃꯤꯅꯣ ꯃꯤꯅꯣ ꯃꯤꯅꯣ ꯍꯥꯏꯕ ꯃꯤꯅꯣ ꯃꯤꯅꯣ ꯍꯥꯏꯗꯤ ꯊꯣꯡꯕꯤꯌꯣ ꯍꯥꯏꯕ
ꯑꯣ
ꯑꯥꯢ ꯑꯣꯔ ꯗꯔ ꯃꯤꯅꯣ ꯃꯤꯅꯣꯅ ꯍꯥꯏꯔꯒ ꯊꯣꯡꯕꯤꯔꯒ ꯆꯥꯒꯕꯁꯤ ꯃꯥꯅ ꯄꯦꯛꯀꯦꯠ ꯑꯍꯨꯝ ꯗꯣ ꯑꯃ ꯃꯝ ꯑꯃ ꯑꯃ ꯍꯧꯖꯤꯛ ꯊꯣꯝꯕꯤꯌꯦ ꯑꯃꯅ ꯍꯣꯔꯦꯟ ꯄꯨꯡ ꯑꯍꯤꯡ ꯊꯣꯡꯕꯤꯌꯦ ꯑꯃꯅ ꯍꯌꯦꯡ ꯑꯌꯨꯛ ꯊꯣꯡꯕꯤꯌꯦ ꯑꯗꯨꯃꯥꯏꯅ ꯇꯧꯔꯒ ꯆꯥꯍꯟꯕꯅꯤ
ꯑꯣ
ꯃꯁꯂꯥ ꯍꯥꯞꯇꯕꯤꯗ
ꯑꯥ
ꯉꯝꯗꯦ ꯃꯤ ꯈꯔ ꯑꯉꯥꯡꯗꯦ ꯇꯣꯝꯄꯤ ꯄꯤꯖ ꯂꯩꯁꯨ ꯀꯩꯁꯨ ꯇꯧꯗꯅ ꯂꯩꯌꯦ ꯑꯁꯤ ꯑꯉꯥꯡꯗꯤ ꯆꯥꯛ ꯢꯟꯁꯥꯡꯁꯨ ꯆꯦꯛꯁꯤꯟꯅ ꯄꯤꯔꯁꯨ ꯃꯁꯥꯥꯁꯨ ꯐꯠꯇꯦ ꯎꯝ ꯃꯥꯍꯥ ꯃꯥꯒꯤ ꯌꯥꯁꯨ ꯂꯣꯏꯅ ꯇꯤꯟ ꯆꯥꯛꯈ꯭ꯔꯦꯅꯦ ꯁꯤꯗꯤ ꯅꯣꯏꯒꯤꯗꯤ ꯇꯤꯟ ꯆꯥꯗꯦꯀꯣ ꯃꯆꯦꯒ ꯃꯕꯨꯡꯒꯤꯁꯨ
ꯎꯝ
ꯑꯥ
ꯍꯥꯥ
ꯇꯤꯟ ꯆꯥꯗꯕ ꯅꯠꯇ꯭ꯔꯣ ꯑꯉꯥꯡ
ꯑꯀꯣꯡꯔꯥ ꯆꯤꯡꯒꯤ ꯍꯤꯗꯥꯛꯇꯣ ꯑꯩꯗꯤ ꯄꯤꯗ꯭ꯔꯤ
ꯅꯠꯇꯦ ꯑꯉꯥꯡ ꯑꯅꯤꯗꯣ ꯃꯥꯥꯕꯥꯅꯤꯒꯤ ꯍꯥꯗꯣ ꯌꯥꯗꯣ ꯇꯤꯟ ꯆꯥꯗꯕ ꯅꯠꯇ꯭ꯔꯣ ꯍꯥꯏꯕꯅꯦ
ꯑꯥ ꯆꯥꯗꯦ ꯆꯥꯗꯦ
ꯎꯝ ꯑꯗꯣ ꯍꯪꯕꯅꯤꯅꯦ
ꯑꯣ
ꯑꯣ ꯐꯩꯅꯦ ꯑꯁꯤꯗꯤ ꯇꯤꯟ ꯆꯥꯛꯈ꯭ꯔꯦ ꯃꯥꯒꯤ ꯌꯥꯗꯣ
ꯑꯣ ꯕꯤꯁꯀꯤꯠ ꯄꯤꯕꯒꯤꯔꯥ
ꯎꯝ ꯕꯤꯁꯀꯨꯠ ꯌꯥꯥꯝ ꯆꯥ ꯈꯔꯦ ꯗꯨꯒꯤ
ꯑꯥ ꯕꯤꯁꯀꯨꯠ ꯄꯤꯒꯅꯨ ꯑꯩꯈꯣꯏꯗꯤ ꯕꯤꯁꯀꯨꯠ ꯄꯤꯗꯦ
ꯑꯦ ꯑꯗꯨꯒꯤ ꯑꯣꯏꯔꯝꯕꯅꯤ
ꯕꯤꯁꯀꯦꯠꯗꯤ ꯄꯤꯕ ꯌꯥꯔꯣꯏ
ꯑꯦ ꯑꯩꯈꯣꯏꯗꯤ ꯌꯥꯗꯕ ꯀꯩꯅꯣꯗ
ꯑꯅꯤꯒꯨꯝꯕ ꯈꯛꯗ ꯄꯥ ꯑꯗꯨꯝ ꯀꯣꯏꯕꯝ ꯃꯇꯝ ꯃꯇꯝ ꯉꯥꯛꯇ ꯆꯥꯕꯅꯦ ꯑꯩꯈꯣꯏꯅ ꯄꯩꯁꯥ ꯄꯤꯔꯒ ꯂꯧꯗꯔꯦ
ꯑꯦ
ꯇꯧꯗꯦ
ꯑꯈꯣꯏꯗꯤ ꯄꯨꯟꯅ ꯂꯩꯕ ꯀꯥꯟꯗ ꯃꯄꯨꯒ ꯃꯕꯣꯛꯅꯀꯣ ꯅꯨꯡꯇꯤ ꯕꯤꯁꯀꯤꯠ ꯆꯥꯏꯕ
ꯑꯣ ꯑꯗꯨ
ꯑꯗꯨ ꯑꯗꯨꯒꯤ ꯑꯗꯨꯝ ꯆꯥꯕ ꯃꯥꯁꯨ ꯑꯗꯨꯒꯤ
ꯗꯨ ꯆꯥꯔꯗꯤ ꯕ꯭ꯔꯥꯁ ꯇꯧꯀꯗꯧꯕ
ꯇꯧꯕꯗꯨ ꯕ꯭ꯔꯁ ꯇꯨꯕꯨꯗꯤ ꯇꯧꯋꯦ ꯇꯧꯕꯗꯨ ꯌꯥꯗ꯭ꯔꯦ ꯃꯥꯗꯣ ꯕ꯭ꯔꯁ ꯇꯧꯁꯦ ꯌꯥꯗ꯭ꯔꯦ
ꯑꯝ
ꯑꯗꯨꯒꯤ ꯕ꯭ꯔꯥꯁ ꯇꯧꯕꯗꯣ ꯃꯆꯤꯟꯅ ꯂꯣꯏ ꯂꯣꯏ ꯈꯨꯝꯕꯅꯤ ꯇꯧꯕ ꯌꯥꯗꯕ
ꯑꯗꯨꯒꯤ ꯑꯥ ꯇꯤꯟ ꯆꯥꯕꯔꯦ ꯃꯥꯗꯤ
ꯑꯧ
ꯀꯩꯗꯧꯗꯣꯏꯅꯣ ꯈꯪꯗ꯭ꯔꯦ
ꯍꯧꯖꯤꯛꯐꯥꯎ ꯇꯨꯝꯗ꯭ꯔꯤꯅꯦꯍꯦ ꯅꯍꯥꯟ ꯃꯈꯩꯗꯤ ꯇꯨꯝꯕ ꯃꯇꯝ ꯌꯧꯔꯕꯅꯤ ꯃꯥꯁꯦ
ꯎꯝ
ꯇꯨꯝꯃꯣ ꯌꯥꯗ꯭ꯔꯦꯅꯦꯍꯦ ꯀꯝꯃꯥꯏ ꯇꯧꯗꯣꯏꯅꯣ ꯈꯪꯗꯦ ꯅꯍꯥꯟ ꯑꯣꯏꯗꯤ ꯇꯨꯝꯈ꯭ꯔꯅꯤ
ꯏꯃꯥꯁꯦ ꯄꯨꯡ ꯅꯥꯏꯟ ꯇꯦꯟ ꯇꯨꯝꯕꯅꯤ ꯃꯥꯗꯤ
ꯑꯦ ꯊꯦꯡꯉꯤꯍꯦ ꯑꯈꯣꯏꯗꯤ ꯄꯨꯡ ꯃꯥꯄꯟ ꯅꯤꯄꯥꯟ ꯇꯨꯝꯃꯦ ꯅꯤꯄꯥꯟꯗ ꯑꯗꯨꯝ ꯇꯨꯝꯈ꯭ꯔꯦ ꯑꯗꯨꯗꯤ ꯑꯈꯣꯏꯗꯤ ꯃꯥꯄꯟꯗ ꯗꯨꯝ ꯇꯨꯝꯈ꯭ꯔꯦ ꯅꯤꯄꯥꯟ ꯃꯈꯥꯏ ꯃꯥꯄꯟꯗ ꯑꯗꯨꯝ ꯇꯨꯝꯈ꯭ꯔꯦ ꯑꯈꯣꯏꯗꯤ
ꯑꫭꯝ
ꯕꯅꯦ ꯑꯈꯣꯏꯗꯤ
ꯎꯝ
ꯑꯗꯨ ꯊꯦꯡꯉ ꯇꯨꯝꯕ ꯑꯃꯨꯛ ꯉꯟꯅ ꯍꯧꯒꯠꯄꯗꯣ ꯋꯥꯗꯕ꯭ꯔꯣ ꯅꯣꯏꯕꯣ
ꯎꯝ ꯎꯄꯥꯏ ꯂꯩꯇꯦꯅ
ꯑꯦ
ꯉꯟꯅ ꯍꯧꯒꯠ ꯄꯨꯡ ꯃꯉꯥꯗ
ꯑꯦ
ꯃꯪꯉꯥ ꯇꯔꯨꯛ ꯋꫭꯏꯃꯥ ꯅꫭꯏꯗꯤ ꯇꯔꯦꯠ
ꯑꯦ
ꯑꯗꯨꯒꯨꯝꯕ
ꯑꯦ ꯄꯨꯡ ꯃꯉꯥꯗ ꯍꯧꯒꯠꯄꯅꯤ ꯍꯥꯏꯕ
ꯍꯥꯥ
ꯍꯣꯏ
ꯑꯦ ꯑꯁ ꯑꯗꯨ ꯇꯨꯝꯅꯤꯡꯗꯕ꯭ꯔꯥ ꯑꯩꯗꯤ ꯑꯥ ꯄꯨꯡ ꯃꯥꯄꯟꯒꯨꯝꯕꯗ ꯇꯨꯝꯕꯁꯦ ꯀꯩꯅꯣꯇ ꯄꯨꯡ ꯇꯔꯣꯛ ꯇꯔꯨꯛ ꯃꯈꯥꯏꯗ ꯍꯧꯒꯠꯄꯅꯦ
ꯑꯣ
ꯃꯔꯛ ꯃꯔꯛꯇꯥ ꯅꯣꯡ ꯆꯨꯕ ꯀꯥꯟꯗꯤ ꯄꯨꯡ ꯇꯔꯦꯠ ꯀꯨꯝꯗꯁꯨ ꯍꯧꯒꯠꯂꯦ
ꯑꯣ ꯐꯩꯌꯦꯅꯗꯨꯗꯤ
ꯌꯥꯍꯧ ꯊꯤ ꯊꯤꯡꯅ ꯍꯧꯒꯠꯄꯅꯦ ꯑꯗꯨꯒꯤ ꯃꯤꯅ ꯑꯦ ꯃꯇꯩ ꯃꯅꯥꯎꯗꯤ ꯑꯗꯨꯃꯥꯏꯅ ꯍꯥꯌꯦ ꯃꯤ ꯂꯝꯕꯤ ꯂꯥꯛꯑꯒ ꯀꯟꯅ ꯀꯧꯔꯝꯃꯒ ꯆꯠꯈꯤꯕꯁꯨ ꯌꯥꯎꯋꯦ
ꯑꯣꯍꯣ
ꯑꯗꯨꯝ ꯊꯕꯛ ꯂꯩꯇꯦꯅ ꯇꯞꯅ ꯑꯗꯨꯝ ꯇꯨꯝꯕ ꯏꯕꯅꯤꯅ
ꯑꯣ
ꯑꯗꯨꯅ ꯑꯉꯥꯡ ꯀꯔꯤ ꯀꯔꯤ ꯆꯠꯀꯗꯕ ꯑꯣꯏꯔꯁꯨ ꯑꯗꯨꯝ ꯑꯍꯥ ꯑꯉꯥ ꯆꯥꯛ ꯉꯟꯅ ꯊꯣꯡꯉꯁꯨ ꯆꯥꯛꯇꯣ
ꯎꯝ
ꯉꯟꯅ ꯆꯥꯗꯦꯕ ꯑꯗꯨ ꯆꯥꯛ ꯌꯦꯟꯁꯥꯡꯗꯣ ꯍꯥꯎꯇꯕꯥ
ꯑꯣ
ꯑꯅꯥ ꯑꯉꯥꯡꯁꯦ ꯄꯨꯡ ꯑꯦꯠ ꯑꯦꯠ ꯊꯥꯔꯇꯤ ꯅ ꯇꯔ꯭ꯗꯤ ꯆꯥꯛ ꯆꯥꯅꯤꯡꯗꯦ ꯑꯗꯨ ꯌꯧꯔ ꯑꯗꯨ ꯌꯧꯔꯒ ꯆꯥꯛ ꯆꯥꯗꯤ ꯃꯥꯁꯦ ꯆꯥꯛ ꯆꯥꯏꯌꯦꯕ ꯑꯗꯨ ꯅꯠꯇꯕ ꯄꯨꯡ ꯆꯥꯛ ꯉꯟꯅ ꯊꯣꯡꯉꯒ ꯄꯨꯡ ꯇꯔꯦꯠ ꯇꯔꯦꯠ ꯃꯈꯥꯏ ꯆꯥꯛ ꯆꯥꯕꯗꯣ ꯆꯥꯛ ꯆꯥꯅꯤꯡꯗꯦ ꯃꯥꯗꯣ ꯑꯗꯨꯒꯤ
ꯑꯣ
ꯀꯊꯣꯡ ꯉꯟꯅ ꯊꯣꯡꯉꯁꯨ ꯀꯥꯟꯅꯗꯦ ꯆꯥꯛꯁꯨ ꯑꯗꯨꯝ ꯊꯦꯡꯅ ꯆꯥꯕꯅꯤꯅꯅꯥ ꯑꯗꯨꯝ ꯊꯦꯡ ꯊꯦꯡꯅ ꯍꯧꯒꯠꯄ ꯆꯥꯛ ꯍꯦꯟꯁꯥꯡꯗꯣ ꯍꯦꯛ ꯊꯥꯡꯊꯔꯒ ꯆꯥꯔꯗꯤ ꯍꯥꯎꯋꯦ ꯅꯠꯇ꯭ꯔꯗꯤ ꯏꯕꯥꯅꯤ ꯆꯥꯛꯇꯤ ꯍꯥꯎꯇꯦ ꯆꯤꯡ ꯆꯥꯛ ꯑꯣꯏꯕꯒꯤ
ꯑꯣ
ꯌꯥꯝ ꯍꯥꯎꯇꯕꯅꯦ
ꯑꯨꯝ
ꯑꯗꯣ ꯑꯩꯈꯣꯏꯔꯣꯝꯒ ꯍꯥꯏꯔꯗꯤ ꯍꯥꯎꯈ꯭ꯔꯦꯗ ꯑꯗꯨꯕꯨ ꯑꯁꯣꯝꯗꯅ ꯑꯁꯣꯝꯗꯗꯤ ꯆꯥꯛ ꯏꯟꯁꯥꯡꯁꯦ ꯌꯥꯝ ꯌꯥꯝ ꯍꯥꯎꯕ ꯆꯥꯕꯒꯤ ꯇꯧꯕꯅꯤꯗ
ꯎꯝ ꯎꯝ
ꯆꯥꯛꯁꯦ ꯌꯥꯝ ꯍꯥꯎꯕ
ꯎꯝ
ꯀꯩꯅꯣꯒꯤ ꯇꯝꯄꯥꯛ ꯆꯦꯡꯗꯣ ꯑꯗꯨ ꯉꯥ ꯇꯅꯦ ꯑꯁꯣꯝꯗꯗꯤ ꯆꯥꯟꯅꯕ
ꯑꯣ
ꯑꯗꯣ ꯑꯩꯈꯣꯏꯒꯤꯁꯦ ꯇꯝꯄꯥꯛ ꯆꯦꯡ ꯇꯪꯈꯥꯏ ꯑꯥ ꯆꯤꯡꯒꯤ ꯆꯤꯡꯂꯧꯒꯤ ꯆꯦꯡꯅ ꯇꯪꯈꯥꯏ ꯑꯣꯏꯕꯒꯤ ꯈꯔ ꯀꯟꯕ
ꯍꯧꯖꯤꯛ ꯑꯃ ꯆꯥꯕ ꯆꯥꯛ ꯆꯥꯕ ꯂꯣꯢꯈ꯭ꯔꯕ꯭ꯔꯥ
ꯑꯦ ꯂꯥꯛꯇ꯭ꯔꯤꯌꯦ ꯍꯧꯖꯤꯛ ꯂꯥꯛꯀ ꯇꯧꯔꯦ ꯑꯗꯣ
ꯑꯦ ꯅꯠꯇꯦ ꯃꯆꯥꯗꯣ ꯅꯪꯒꯤ ꯑꯉꯥꯡꯗꯣ
ꯑꯦ ꯆꯥꯈ꯭ꯔꯦ
ꯑꯣ ꯑꯣ
ꯍꯥꯎꯉ ꯑꯩ ꯅꯣꯡꯊꯤꯟ ꯕꯨꯇꯤ ꯄꯨꯡ ꯇꯔꯨꯛ ꯇꯔꯨꯛ ꯃꯈꯥꯏ ꯑꯗꯨꯝ ꯄꯤꯔꯗꯤ ꯆꯥꯢꯗ